ꯑꯣ
ꯑꯗꯣ ꯑꯣ
ꯎꯝ ꯁꯤꯁꯇꯔ ꯀꯩꯕꯥꯛ ꯀꯩ ꯇꯧꯔꯒꯦ ꯇꯥꯔꯛ ꯇꯥꯏꯌꯦ
ꯑꯗꯨꯝ ꯑꯥ ꯑꯥ ꯑꯥ
ꯅꯠꯇꯦ ꯅꯠꯇꯦ ꯁꯤꯁꯇꯔ ꯀꯩ ꯃꯊꯦꯜ ꯇꯧꯔꯒꯦ ꯉꯁꯤꯒꯤ ꯍꯥꯏꯕ ꯇꯥꯏꯌꯦ ꯇꯥꯏꯌꯦ ꯀꯔꯤ ꯑꯦꯟꯁꯥꯡ ꯆꯥꯔꯒꯦ ꯍꯪꯕꯅꯦ
ꯑ ꯃꯔꯥꯡ ꯈꯥꯏꯅ ꯗꯥꯜꯒ
ꯑꯣ ꯁꯤꯁꯇꯔꯒꯤꯁꯦ ꯑꯃꯨꯛꯃꯨꯛ ꯇꯠꯄꯗꯧꯅ ꯇꯧꯋꯦ ꯁꯤꯁꯇꯔꯒꯤ ꯅꯦꯠꯋꯥꯔꯛꯁꯦ ꯅꯨꯡꯉꯥꯏꯇꯕ꯭ꯔꯣ
ꯑꯣ
ꯑꯗꯨꯅꯔ ꯀꯔꯝꯕꯅꯣ ꯈꯪꯗ꯭ꯔꯦꯅꯦ ꯑꯩꯅ ꯐꯣꯟ ꯇꯧꯕ ꯀꯥꯟꯗ ꯑ ꯇꯥꯏ ꯇꯥꯏ
ꯎꯝ ꯎꯝ
ꯑ ꯁꯤꯁꯪꯔ ꯇꯥꯥꯔꯦꯀꯣ ꯃꯌꯦꯛ ꯁꯦꯡꯅ ꯀ꯭ꯂꯤꯌꯥꯔ ꯑꯣꯏꯔꯦꯀꯣ ꯑꯣ ꯍꯣ ꯑꯇꯣꯞꯄ ꯑꯇꯣꯞꯄ ꯌꯥꯎꯗ꯭ꯔꯕꯣ
ꯑꯛꯄ ꯌꯥꯎꯗ꯭ꯔꯦ ꯍꯣꯏ
ꯀꯩꯒꯤꯅꯣꯅꯦ ꯍꯥꯏꯁꯦ ꯀꯩꯒꯤꯅꯣ ꯍꯥꯏꯁꯤꯕꯣ
ꯑ
ꯍ
ꯃꯄꯥꯟ ꯊꯣꯛꯇꯕꯒꯤ ꯏꯟꯁꯥꯡꯁꯨ ꯂꯧꯗ꯭ꯔꯦ ꯑꯗꯨꯝ ꯂꯩꯕꯗꯣ ꯊꯣꯡꯕꯅꯤꯗ
ꯑꯣ ꯁꯥꯒꯨꯝꯕꯒꯗꯤ ꯊꯣꯡꯕ ꯊꯣꯡꯕ ꯌꯥꯗꯔꯣ
ꯎꯝ ꯎꯝ ꯃꯄꯥꯟ ꯊꯣꯛꯄ ꯇꯟꯕ
ꯑꯣ ꯁꯤꯁꯇꯔꯗꯤ ꯕꯣꯜ ꯌꯦꯡꯈꯤꯗꯣꯏꯔꯣ ꯅꯠꯇ꯭ꯔꯒ ꯇꯨꯝꯃꯗꯣꯏꯔꯣ
ꯌꯦꯡꯒꯦꯅꯗꯤ ꯈꯜꯂꯨꯕꯅꯦ ꯑꯗꯣ ꯈꯪꯗ꯭ꯔꯤꯌꯦꯗ ꯍꯧꯖꯤꯛꯅ ꯃꯩ ꯃꯨꯠꯊꯠꯈ꯭ꯔꯦ
ꯑꯣ ꯁꯤꯁꯇꯔ ꯍꯣꯏꯁꯨ ꯍꯧꯖꯤꯛ ꯃꯩ ꯃꯨꯠꯄ ꯑꯣꯏꯔꯦ
ꯑ
ꯑꯁ ꯃꯣꯏ ꯀꯩꯅꯣꯅ ꯑꯣꯏꯔꯝꯃꯅꯤ ꯑꯗꯨꯗꯤ ꯔꯣꯅꯥꯜꯗꯣꯒꯤ ꯐꯦꯟꯒꯩꯅ ꯃꯨꯠꯊꯠꯄ ꯑꯣꯏꯔꯝꯃꯅꯤ ꯈꯪꯉꯤ
ꯑꯣꯏꯕ꯭ꯔꯥ ꯈꯪꯗꯦ
ꯑꯩꯈꯣꯏꯁꯨ ꯃꯨꯠꯈꯤꯕ ꯀꯨꯏꯔ ꯉꯥꯁꯥꯏꯗꯒꯤꯅꯤ
ꯑꯣ ꯂꯥꯛꯇ꯭ꯔꯤꯕ꯭ꯔꯥ
ꯈꯪꯗꯦ ꯁꯤꯁꯇꯔ ꯉꯁꯤ ꯂꯥꯛꯑꯔꯣꯏꯗꯕ꯭ꯔꯥ ꯕꯣꯜ ꯂꯣꯏꯔꯒ ꯊꯥꯔꯛꯀꯗꯕ꯭ꯔꯗꯤ ꯈꯪꯗꯦ ꯍꯧꯖꯤꯛ ꯐꯥꯎꯒꯤꯗꯤ ꯊꯥꯕꯤꯔꯛꯇ꯭ꯔꯦ
ꯅꯪꯗꯤ ꯑꯥꯔꯖꯦꯟꯇꯤꯅꯥꯒꯤ ꯐꯦꯟ ꯑꯣꯏꯔꯦ
ꯑꯁ ꯑꯩꯗꯤ ꯑꯖꯤꯇꯅꯥꯒꯤ ꯕꯤꯛ ꯐꯦꯟꯅꯦ ꯁꯤꯁꯇꯔꯗꯤ ꯑꯖꯤꯇꯅꯥ ꯑꯣꯏꯗꯕ꯭ꯔꯣ
ꯑꯩꯗꯤ ꯂꯩꯇꯗ
ꯑꯁ ꯑꯩꯗꯤ ꯔꯣꯅꯥꯜꯗꯣ ꯐꯦꯟꯅꯤꯒ ꯍꯥꯏꯔꯀꯗꯧꯕ ꯃꯥꯜꯂꯨꯂꯦ ꯂꯩꯔꯝꯗꯕ ꯑꯣ ꯁꯤꯁꯇꯔꯗꯤ ꯈꯨꯟꯒꯩꯗꯤ ꯑꯗꯨꯝ ꯆꯠꯂꯤꯕꯣ
ꯆꯠꯇ꯭ꯔꯤ ꯈ꯭ꯔꯤꯁꯃꯥꯁ ꯇꯨꯝꯕ ꯃꯇꯨꯡꯗ ꯆꯠꯀꯅꯤ
ꯑꯣ ꯑꯇꯩ ꯃꯇꯝꯗꯗꯤ ꯆꯠꯇꯦꯕꯀꯣ
ꯍꯣꯏ
ꯑꯣꯍꯣ ꯁꯤꯁꯇꯔꯍꯣꯏꯒꯤ ꯈꯨꯟꯗꯗꯤ ꯀꯩ ꯀꯩꯗꯤ ꯐꯪꯒꯦ ꯑꯩꯈꯣꯏꯅ ꯁ꯭ꯋꯥꯏꯗ ꯐꯪꯗꯕ
ꯑꯝ
ꯁꯣꯏ ꯐꯪꯗꯕ ꯐꯪꯕ ꯉꯥꯛꯇꯪ ꯃꯥꯜꯂꯦꯗ ꯍꯥꯏꯗꯤ ꯑꯁꯤꯗꯗꯤ ꯈꯨꯟ ꯃꯌꯥꯝꯗꯒꯤ ꯄꯨꯔꯛꯄꯅꯤꯅ ꯀꯣ ꯁꯤꯗꯗꯤ ꯂꯣꯏꯅꯃꯛ ꯐꯪꯕ ꯃꯥꯂꯦꯗ
ꯑꯣ ꯍꯣ ꯁꯤꯁꯇꯔ ꯍꯣꯏꯔꯣꯝꯗꯗꯤ ꯀꯩꯅꯣ ꯇꯧꯕ꯭ꯔꯣ ꯍꯥꯏꯗꯤ ꯀꯩꯅꯣ ꯃ ꯃꯐꯝ ꯐꯖꯕ ꯀꯣꯏꯕ ꯌꯥꯕ ꯃꯐꯝꯒꯨꯝꯕꯒꯗꯤ ꯂꯩꯕ꯭ꯔꯣ
ꯑ ꯂꯩꯌꯦ ꯋꯥꯇꯔ ꯐꯣꯜꯒꯨꯝꯕ ꯀꯣ ꯎꯝ ꯍꯣꯏ ꯀꯦꯐꯀꯨꯝꯕ ꯎꯝ
ꯑꯁ ꯑꯗꯨꯗꯤ ꯑꯁ ꯑꯗꯨꯗꯤ ꯈꯡꯆꯥ ꯆꯥꯅꯤꯡꯉꯛꯢꯍꯦ ꯌꯥꯝ ꯐꯖꯔꯝꯗꯧ ꯃꯥꯂꯦ ꯀꯦꯐꯀꯗꯣ ꯀꯦꯞꯁꯦ ꯀꯩꯅꯣ ꯑꯣꯏꯗꯣꯏꯔꯥ ꯁꯤꯁꯇꯔ ꯊꯥꯔꯣꯟ ꯀꯦꯞ ꯑꯣꯏꯗꯣꯏꯔꯥ
ꯑꯗꯨꯁꯨ ꯂꯩꯌꯦ ꯈꯄꯪꯂꯥꯡꯒꯨꯝꯕꯁꯨ ꯂꯩꯌꯦ
ꯑꯥ
ꯑꯥ
ꯁꯤꯁꯇꯔꯗꯤ ꯆꯪꯉꯨꯔꯕ ꯊꯥ ꯊꯥꯔ‌ꯣꯟꯖꯦ
ꯑꯩꯕꯨ ꯆꯠꯇ꯭ꯔꯤ
ꯑꯁ ꯑꯗꯨꯗꯤ ꯍꯌꯦꯡ ꯁꯤꯁꯇꯔꯅ ꯐꯖꯅ ꯇꯨꯔꯤꯁ ꯒꯥꯏꯠ ꯇꯧꯗꯧꯔꯤꯅꯦ
ꯑꯧ ꯃꯐꯝꯁꯨ ꯈꯪꯗꯦ ꯃꯐꯝ ꯈꯪꯗꯦꯀꯣ ꯑꯩꯗꯤ
ꯑꯣ ꯍꯣ ꯈꯪꯅꯕꯗꯤ ꯂꯩꯕ ꯅꯠꯇ꯭ꯔꯣ ꯃꯅꯥꯛꯇꯣꯒꯤ
ꯂꯩꯇ‌ꯦ ꯂꯩꯇ‌ꯦ
ꯂꯩꯇꯤꯌ‌ꯦ
ꯂꯩꯇꯦ ꯍꯣꯏ ꯑꯩꯗꯤ ꯈꯨꯟ ꯈꯨꯟ ꯑꯇꯣꯞꯄ ꯑꯣꯏꯕꯅꯤꯅꯀꯣ
ꯑꯥ
ꯑ ꯃꯣꯏꯒꯤ ꯂꯣꯟꯁꯨ ꯇꯣꯡꯉꯥꯜꯂꯦꯕ ꯑꯩꯈꯣꯏꯗꯒꯤ
ꯑꯥ
ꯇꯤ ꯑꯦꯝ ꯑꯦꯜꯗꯒꯤꯅꯤ ꯍꯥꯏꯔꯒ ꯈꯨꯟ ꯇꯣꯉꯥꯟꯕꯒꯤ ꯋꯥꯔꯤ ꯋꯥꯔꯤ ꯅꯠꯇꯦ ꯂꯣꯟꯁꯨ ꯇꯣꯡꯉꯂꯦ ꯑꯗꯨꯒꯤ ꯈꯪꯅꯕꯁꯨ ꯂꯩꯇꯦ ꯍꯣꯏ
ꯑꯣ ꯑꯗꯨꯗꯤ ꯏꯆꯦ ꯍꯣꯏꯒꯤ ꯀꯩꯅꯣꯁꯦ ꯀꯩ ꯍꯥꯏꯅꯤ ꯍꯧꯖꯤꯛꯀꯤ ꯀꯩꯅꯣ ꯊꯥꯔꯣꯟ ꯀꯦꯞꯁꯇꯣ
ꯑꯥꯎ
ꯑꯗꯨꯝ ꯃꯤꯠ ꯑꯇꯣꯞꯄ ꯑꯩꯈꯣꯏ ꯏꯟꯗꯤꯌꯥ ꯃꯆꯥ ꯅꯠꯇꯕ ꯑꯇꯣꯞꯄ ꯐꯣꯔꯦꯟꯅꯔꯒꯗꯤ ꯂꯥꯛꯄꯒꯗꯤ ꯌꯥꯎꯕ꯭ꯔꯣ ꯑꯗꯨꯝ ꯅꯠꯇ꯭ꯔꯒ ꯑꯗꯨꯝ ꯑꯌꯥꯝꯕꯅ ꯑꯩꯈꯣꯏ ꯁ꯭ꯋꯥꯏꯒꯤ ꯏꯟꯗꯤꯌꯥꯟ ꯁ꯭ꯇꯦꯠꯀꯤ ꯃꯤ ꯑꯣꯏꯅ ꯑꯣꯏꯕ꯭ꯔꯥ ꯀꯃꯥꯏꯅ ꯇꯧꯏꯤ ꯁꯤꯁꯇꯔ ꯑꯥꯏꯗꯤꯌꯥ ꯂꯩꯕ꯭ꯔꯣ
ꯐꯣꯔꯦꯟꯒꯤ ꯃꯤꯒꯨꯝꯕꯁꯨ ꯑꯗꯨꯝ ꯌꯦꯡꯕ ꯂꯥꯛꯕꯁꯨ ꯌꯥꯎꯏ ꯂꯥꯛ ꯃꯅꯤ ꯍꯣꯏ ꯕꯤꯂꯣꯛ ꯀꯨꯝꯕꯗꯤꯀꯣ ꯗꯤꯗꯤꯑꯣꯒꯨꯝꯕꯗꯣ ꯑꯗꯨꯒꯨꯝꯕꯗꯨꯗꯤ ꯈꯔ ꯈꯔꯗꯤ ꯎꯕꯒꯨꯝ ꯇꯧꯋꯦꯗ
ꯑꯣ ꯁꯤ ꯍꯧꯖꯤꯛꯁꯦ
ꯍꯧꯖꯤꯛ ꯀꯥꯟꯗꯤ ꯈꯪꯗꯦꯗ
ꯑ ꯁꯤꯁꯇꯔ ꯀꯩꯅꯣꯒꯨꯝꯕꯒꯤꯅꯦ ꯍꯥꯏꯗꯤ ꯑꯗꯨꯃꯥꯏꯅ ꯀꯣꯏꯕ ꯋꯥꯇꯔꯐꯣꯜ ꯀꯩꯒꯨꯝꯕ ꯇꯧꯕꯁꯦ
ꯑꯥꯎ
ꯁꯤꯖꯟ ꯅꯥꯏꯕ꯭ꯔꯣ ꯍꯥꯏꯗꯤ ꯋꯥꯇꯔꯐꯣꯟꯜꯒꯨꯝꯕꯗꯤ ꯁꯝꯃꯔꯗꯅ ꯍꯦꯟꯅ ꯆꯥꯅꯩꯗꯅꯀꯣ
ꯑꯣ ꯑꯗꯨꯗꯤ ꯎꯝ ꯚꯔꯥꯛ ꯋꯥꯇꯔꯐꯣꯜ ꯈꯪꯕ꯭ꯔꯥ ꯈꯧꯗꯣꯡ ꯍꯥꯏꯕꯗꯣ ꯑ ꯑꯗꯨꯒꯨꯝꯕꯗꯤ ꯋꯤꯟꯇꯔꯗꯒꯤ ꯆꯠꯅꯩꯗ ꯍꯥꯏꯗꯤ ꯏꯁꯤꯡ ꯌꯥꯝꯃꯗꯤ ꯆꯠꯄ ꯅꯨꯡꯉꯥꯏꯇ‌ꯦꯅꯀꯣ
ꯑꯥ
ꯑ ꯑꯗꯨꯒꯤ ꯋꯤꯟꯇꯔꯒꯨꯝꯕꯗ ꯏꯁꯤꯡꯁꯨ ꯁꯦꯡꯏꯉꯤꯅ ꯑꯗꯨꯒꯨꯝꯕ ꯃꯇꯝꯗꯗꯤ ꯑꯗꯨ ꯃꯇꯝꯗ ꯑꯌꯥꯝ ꯑꯌꯥꯝꯕꯅ ꯆꯠꯅꯩ
ꯑꯣ ꯍꯣ ꯁꯤꯖꯟꯗꯤ ꯅꯥꯏꯗꯦꯕꯀꯣ ꯑꯗꯨꯝ ꯃꯤ ꯑꯗꯨꯝ ꯂꯥꯛꯅꯩꯌꯦꯕꯀꯣ
ꯑ ꯁꯝꯃꯔꯗꯗꯤ ꯌꯥꯝ ꯇꯣꯏꯅꯗꯤ ꯂ ꯂꯥꯛꯑꯃꯔꯣꯏꯗ ꯆꯠꯂꯝꯃꯔꯣꯏꯗꯕ
ꯑꯣ ꯋꯤꯟꯇꯔꯗꯅ ꯍꯦꯟꯕꯀꯣ
ꯑꯣ
ꯑꯩꯈꯣꯏ ꯁꯨꯝ ꯈꯪꯍꯧꯒꯦ ꯇꯧꯕꯅꯤ ꯁꯤꯁꯇꯔ ꯍꯣꯏ ꯂꯩꯔꯤꯉꯩꯗ ꯁꯤꯁꯇꯔ ꯍꯣꯏꯒꯤ ꯇꯦꯝꯕꯦꯜꯒꯤ ꯐꯖꯕꯁꯤ ꯂꯩ ꯑꯩꯈꯣꯏꯁꯨ ꯈꯪꯉꯧꯕ ꯌꯥꯏꯗꯅꯀꯣ
ꯍꯣꯏ ꯍꯣꯏ ꯂꯥꯛꯑꯣ ꯅꯣꯡꯃ
ꯑꯣ ꯂꯥꯛꯀꯦ ꯂꯥꯛꯀꯦ ꯏꯆꯦꯅ ꯆꯥꯛ ꯍꯟꯖꯥꯡ ꯐꯖꯅ ꯍꯥꯄꯝꯃꯣ ꯅꯣꯡꯃ ꯀꯣꯏꯔꯛꯀꯦ ꯑꯗꯣ ꯁꯤꯁꯇꯔ ꯇꯃꯦꯡꯂꯣꯡ ꯀꯩꯅꯣꯁꯦ ꯇꯤꯃꯦꯜꯁꯦ ꯀꯩꯅꯣ ꯇꯧꯗꯥꯏꯅꯦ ꯑ ꯀꯩꯕ ꯑꯩꯈꯣꯏꯒꯤ ꯆꯍꯤ ꯈꯨꯗꯤꯡꯒꯤ ꯄꯥꯡꯊꯣꯛꯄ ꯁꯤꯔꯣꯏ ꯐꯦꯁꯇꯤꯚꯦꯜ ꯀꯩꯗꯧꯕ ꯑꯗꯨꯗꯗꯤ ꯎꯈ꯭ꯔꯨꯜ ꯑꯣꯏꯗꯣꯏꯔꯥ
ꯑꯥ ꯑꯗꯨꯗꯤ ꯎꯈ꯭ꯔꯨꯜꯗꯅꯦ ꯑꯩꯈꯣꯏꯗꯗꯤ ꯑꯣꯔꯦꯟꯁ ꯐꯦꯁꯇꯤꯚꯦꯜꯗꯨ ꯀꯣ
ꯑꯣ ꯆꯨꯨꯝꯃꯤꯅꯤ ꯑꯣꯔꯦꯟꯁ ꯆꯥꯕ ꯂꯥꯛ ꯑꯣꯔꯦꯟꯁ ꯆꯥꯕ ꯂꯥꯛꯇꯥꯔꯦ ꯑꯗꯨꯗꯤ
ꯍꯣꯏ ꯍꯣꯏ ꯂꯥꯛꯑꯣ ꯂꯥꯛꯑꯣ
ꯁꯤꯁꯇꯔꯅ ꯁꯥꯁꯨ ꯊꯣꯡꯉꯝꯃꯨ ꯑꯗꯨꯗꯤ
ꯑꯩꯗꯤ ꯁꯥ ꯊꯣꯡꯕ ꯍꯩꯇꯦ ꯗꯥꯜꯗꯤ ꯊꯣꯡꯕꯤꯕ ꯌꯥꯏ
ꯁꯤꯁꯇꯔꯅ ꯊꯣꯡꯉꯝꯃꯨ ꯍꯥꯏꯕꯒꯤ ꯑꯥꯔꯊ꯭ꯔꯗꯤ ꯁꯤꯁꯇꯔ ꯍꯣꯏꯒꯤ ꯚꯤꯂꯦꯖꯀꯤ ꯑꯍꯩꯕꯗꯣ
ꯑꯣ ꯑꯣ
ꯃꯉꯣꯟ ꯊꯣꯡꯍꯟꯕꯤꯔꯝꯃꯣ ꯍꯥꯏꯕ ꯁꯤꯁꯇꯔꯅ ꯑꯦꯔꯦꯟꯖ ꯇꯧꯕꯤꯔꯝꯃꯣ ꯍꯥꯏꯕ
ꯍꯣꯏ ꯍꯣꯏ ꯇꯧꯕꯤꯒꯦ ꯇꯧꯕꯤꯒꯦ
ꯑꯗꯨ ꯍꯥꯏꯕꯅꯤꯗ ꯁꯤꯁꯇꯔ ꯁꯤꯁꯇꯔꯒ ꯊꯣꯡꯕ ꯑꯩ ꯍꯥꯏꯗꯦꯀꯣ
ꯍꯣꯏ ꯇꯧꯕꯤꯔꯗꯤ ꯂꯣꯏꯔꯦ ꯀꯩꯅꯣ
ꯑꯗꯨ ꯁꯤꯁꯇꯔꯅꯕꯨ ꯑꯗꯨ ꯇꯧꯕꯤꯔꯗꯤ ꯌꯥꯔꯦꯗ ꯑꯩꯈꯣꯏꯗꯤ ꯀꯩꯁꯨ ꯍꯥꯏꯅꯤꯡꯉꯥꯏ ꯂꯩꯖꯗꯦ
ꯆꯨꯝꯃꯦ ꯆꯨꯝꯃꯦ
ꯑ ꯏꯆꯦꯗꯤ ꯀꯩꯅꯣ ꯇꯧꯗ꯭ꯔꯣ ꯁꯤꯁꯇꯔꯗꯤ ꯀꯩꯅꯣ ꯃꯌꯥꯁꯨ ꯑꯣꯏꯕꯅꯤꯅ ꯆꯤꯡꯃꯩꯔꯣꯡ ꯄꯔꯤꯡꯗꯨꯗ ꯑꯩꯈꯣꯏꯒꯤ ꯃꯥꯔꯀꯦꯠ ꯃꯆꯥ ꯃꯆꯥ ꯃꯌꯥꯝ ꯂꯩꯗꯅꯀꯣ ꯑꯗꯨ ꯒꯥꯗꯤ ꯄꯣꯠ ꯆꯩ ꯂꯩꯕ ꯈꯣꯠꯄꯒꯗꯤ ꯊꯣꯛꯇ꯭ꯔꯣ ꯍꯥꯏꯗꯤ ꯗ꯭ꯔꯦꯁꯁꯨ ꯑꯗꯨꯝ ꯌꯣꯜꯂꯤ ꯑꯗꯨꯒ ꯐꯥꯁ ꯐꯨꯗꯀꯤ ꯀꯩꯅꯣꯁꯨ ꯌꯥꯝ ꯃꯔꯥꯡ ꯀꯥꯏ ꯂꯩꯗꯅ
ꯍꯣꯏ ꯍꯣꯏ
ꯆꯠꯇ꯭ꯔꯣ
ꯑꯝ ꯇꯣꯏꯅꯗꯤ ꯆꯠꯇꯦꯗ ꯆꯠꯄꯗꯤ ꯆꯠꯂꯦ
ꯗꯔꯀꯥꯔ ꯂꯩꯔꯀꯥꯟꯗꯀꯣ
ꯎꯝ ꯇꯣꯏꯅꯗꯤ ꯆꯠꯇꯦ
ꯎꯝ ꯅꯨꯡꯉꯥꯏꯖꯔꯒꯅꯤꯗ ꯁꯤꯁꯇꯔ ꯍꯣꯏꯒꯤ ꯂꯥꯏꯐꯁꯦ
ꯅꯨꯡꯉꯥꯏꯕꯅꯦ ꯍꯣꯏ
ꯑꯗꯨꯗꯤ ꯍꯧꯖꯤꯛꯁꯦ ꯁꯤꯁꯇꯔ ꯍꯣꯏꯒꯤ ꯄꯦꯔꯦꯟꯁꯁꯤ ꯈꯨꯟꯗ ꯂꯩꯍꯧꯔꯦꯀꯣ
ꯍꯣꯏ ꯈꯨꯟꯗ ꯂꯩꯌꯦ ꯑꯩꯒꯤ ꯕꯦꯛꯒ꯭ꯔꯥꯎꯟ ꯃꯈꯣꯟ ꯁꯤꯡ ꯇꯥꯕ꯭ꯔꯥ
ꯑꯧ ꯇꯥꯏꯌꯦ ꯑꯃ ꯈꯣꯡꯕꯒꯤ ꯃꯈꯣꯜ ꯑꯃ ꯂꯥꯛꯄꯗꯣ
ꯍꯥꯥ
ꯕꯦꯛ ꯑꯝꯒꯤ ꯚꯥꯏꯕ꯭ꯔꯦꯁꯟꯒꯤ ꯇꯥꯏꯞꯇ ꯑꯃꯗꯤ ꯊꯣꯛꯑꯦꯕꯀꯣ
ꯑꯣ ꯑꯇꯣꯞꯄꯗꯤ
ꯑꯇꯣꯞꯄꯗꯤ ꯊꯣꯛꯇ꯭ꯔꯦ
ꯑꯣ ꯑꯣ ꯑꯩ ꯏꯃꯥꯟꯅꯕꯤꯁꯨ ꯋꯥꯔꯤ ꯁꯥꯟꯅꯕꯩ ꯅꯪ ꯇꯥꯕ꯭ꯔꯥꯅ ꯈꯟꯕ
ꯍꯧꯖꯤꯛꯁꯦ ꯑꯗꯨꯝ ꯇꯣꯛ ꯇꯧꯔꯤꯕꯣ
ꯀꯩꯕꯥ
ꯍꯧꯖꯤꯛꯁꯨ ꯑꯗꯨꯝ ꯏꯃꯥꯟꯅꯕꯤꯒ ꯑꯗꯨꯝ ꯐꯦꯟ ꯀꯝꯄꯤꯔꯤꯁꯟ ꯆꯠꯊꯔꯤꯕ ꯍꯥꯏꯕ
ꯑ ꯑꯩ ꯅꯠꯇꯦ ꯃꯥ ꯃꯥꯁꯨ ꯐꯣꯟ ꯀꯣꯜ ꯇꯧꯋꯦꯕꯀꯣ
ꯑꯥ
ꯑꯗꯨꯏ ꯃꯈꯣꯜ ꯇꯥꯕ꯭ꯔꯥꯅ ꯍꯥꯡꯕꯅꯦ ꯇꯥꯗꯦꯀꯣ
ꯇꯥꯗꯦ ꯇꯥꯗꯦ ꯊꯣꯏꯗꯣꯛꯄ
ꯑꫭ ꯑꫭ ꯑꫭ ꯑꯗꯨꯗꯤ ꯐꯔꯦ
ꯑꯣ ꯑꯗꯨꯗꯤ ꯁꯤꯁꯇꯔꯗꯤ ꯀꯩꯅꯣ ꯇꯧꯈꯤꯗꯣꯏꯔꯣ ꯊꯕꯛ ꯇꯧꯍꯧꯈꯤꯗꯣꯏꯔꯣ ꯀꯩ ꯀꯩ ꯇꯧꯗꯧꯗꯤ ꯋꯥꯠꯂꯤꯒꯦ ꯉꯁꯤꯒꯤꯗꯤ ꯅꯠꯇ꯭ꯔꯒ ꯒ ꯄꯣꯊꯥꯗꯗꯧꯔꯣ
ꯎꯝ ꯋꯥꯠ ꯐꯨꯠꯕꯣꯜ ꯌꯦꯡꯒꯦ ꯇꯧꯕꯅꯤ ꯑꯗꯨ ꯔꯤꯇꯥꯛ ꯃꯥꯏ ꯃꯨꯊꯠꯈ꯭ꯔꯦ ꯀ ꯀꯔꯤ ꯇꯧꯁꯤꯔꯥ ꯈꯪꯗꯦꯗ
ꯎꯝ ꯑꯗꯨꯕꯨꯗꯤ ꯆꯨꯝꯃꯦ ꯁꯤꯁꯇ ꯑꯩꯈꯣꯏꯁꯨ ꯃꯩ ꯃꯨꯠ ꯊꯣꯛꯈꯔꯦ ꯑꯗꯨꯒꯤ ꯊꯕꯛꯇꯤ ꯌꯥꯝꯅ ꯁꯦꯠꯂꯦ
ꯅꯪ ꯅꯪꯒꯤꯗꯤ ꯐꯨꯠꯕꯣꯜ ꯌꯦꯡꯕ ꯈꯛꯇꯔꯥ ꯋꯥꯠꯂꯤꯗꯣ ꯇꯥꯏꯌꯦ
ꯕꫭꯟ ꯌꯦꯡꯉꯒ ꯂꯣꯏꯔꯤꯁꯦ ꯉꯁꯤꯗꯤ ꯐꯨꯠꯕꯣꯜ ꯌꯦꯡꯉꯛꯑꯅꯤ ꯑꯗꯨꯒ ꯑꯗꯨꯝ ꯇꯨꯝꯃꯅꯤ ꯅꯣꯉꯥꯟꯕ꯭ꯔꯥꯁꯨ ꯈꯪꯄꫭꯟꯗꯦ ꯁꯦ
ꯑꯣ ꯅꯪꯗꯤ ꯌꯥꯝ ꯉꯥꯟꯟꯅ ꯇꯨꯝꯕ ꯃꯥꯜꯂꯦꯗ
ꯇꯨꯝꯗꯤ ꯇꯨꯝꯕꯅꯤ ꯅꯍꯥꯟꯈꯩꯁꯦ ꯑꯗꯨ ꯉꯁꯤ ꯁꯤꯗꯤ ꯕꯣꯜ ꯂꯩꯕꯅꯤꯅ ꯌꯦꯡꯈꯤꯒꯦ ꯇꯧꯕꯅꯦ ꯑꯗꯣ ꯈꯪꯗꯦ ꯌꯦꯡꯕꯕꯨ ꯉꯝꯒꯗ꯭ꯔꯅꯤ ꯈꯪꯗꯦ ꯍꯛꯆꯥꯡꯁꯦ ꯇꯨꯝꯅꯤꯡꯕꯒꯤ ꯀꯩꯅꯣꯗꯤ ꯑꯃ ꯏꯣꯏ ꯑꯣꯏꯌꯦꯕꯀꯣ ꯑꯦꯂꯥꯝ ꯊꯝꯃꯒ ꯌꯦꯡꯕ꯭ꯔꯥ ꯉꯝꯕ꯭ꯔꯥꯗꯤ ꯌꯦꯡꯉꯒꯦ
ꯑꯥ ꯌꯦꯡꯉꯨꯗ ꯖꯁ ꯋꯥꯟꯁ ꯀꯩꯅꯣ ꯂꯥꯁ ꯁꯦꯃꯤ ꯐꯥꯏꯅꯦꯜ ꯑꯣꯏꯕꯅꯤꯅ
ꯃꯥꯅꯦ ꯑꯗꯨꯒꯤ ꯈꯜꯂꯒ ꯉꯁꯤꯁꯦ ꯌꯦꯡꯖꯒꯦꯅꯗꯤ ꯈꯟꯕꯅꯦ
ꯑꯥ ꯌꯦꯅꯤꯡꯉꯁꯨ ꯃꯇꯝꯗꯣ ꯌꯦꯡꯕ ꯐꯪꯉꯔꯣꯏꯕ
ꯃꯥꯅꯦ
ꯑꯥ ꯀꯣꯂꯦꯖ ꯀꯥꯕ ꯂꯣꯏꯔꯦ ꯍꯥꯏꯕꯀꯣ ꯅꯪꯁꯨ
ꯑꯧ ꯂꯣꯏꯔꯦ ꯁꯤꯁꯇ ꯑꯩ ꯃꯃꯥꯡ ꯆꯍꯤꯗ ꯀꯣꯂꯦꯖ ꯂꯣꯏꯔꯦ ꯀꯩꯅꯣ ꯂꯣꯏꯁꯟꯈ꯭ꯔꯦ ꯃꯥꯁꯇ ꯂꯣꯏꯁꯟꯈ꯭ꯔꯦ
ꯑꯣ
ꯑꯗꯨ ꯂꯣꯏꯕ꯭ꯔ ꯑꯃꯅ ꯊꯥꯡꯃꯩꯕꯟꯗ ꯂꯩꯕ ꯌꯨꯅꯤꯚ꯭ꯔꯁꯤꯇꯤꯗꯣ
ꯑꯣ ꯑꯣ
ꯑꯗꯨꯒ ꯑꯃꯅ ꯑꯍ ꯁꯤ ꯂꯤꯂꯥ ꯁꯤ ꯀꯩꯂꯥ ꯍꯥꯏꯕ꯭ꯔꯥ ꯀꯩꯅꯣ ꯍꯥꯏꯕ꯭ꯔꯥ ꯃꯣꯏ ꯑꯁꯣꯝ ꯅꯥꯀꯟꯗ ꯃꯣꯏ ꯐꯥꯎꯟꯗꯦꯁꯟ ꯑꯃ ꯂꯩꯗꯅ
ꯈꯪꯗꯦ
ꯎꯝ ꯁꯤꯁꯇꯅ ꯑꯗꯨ ꯈꯪ ꯍꯥ
ꯑꯗꯨꯗꯒꯤ ꯂꯣꯏꯕ꯭ꯔꯥ
ꯑꯥ
ꯑꫭ ꯅꯪ ꯍꯥꯏꯒꯦ ꯇꯧꯕꯗꯣ ꯍꯥꯏꯔꯛꯑꯣꯅꯦ
ꯑꯣ ꯀꯩꯁꯨ ꯅꯠꯇꯦꯗꯥ ꯁꯤꯁꯇꯔ
ꯑꯩ ꯍꯧꯖꯤꯛꯇ ꯍꯥꯏꯒꯦ ꯈꯜꯂꯝꯕꯗꯨꯕꯨ ꯀꯥꯎ ꯑꯣ ꯁꯤꯁꯇꯔ ꯍꯣꯏꯒꯤꯗꯤ ꯊꯦꯡꯅ ꯇꯨꯝꯕ ꯑꯗꯨꯝ ꯊꯦꯡꯅ ꯇꯨꯝꯕ꯭ꯔꯣ ꯅꯠꯇ꯭ꯔ ꯉꯟꯅ ꯇꯨꯝꯕ ꯍꯩꯅꯕ꯭ꯔꯣ
ꯑꯁ ꯉꯟꯅ ꯇꯨꯝꯗꯦꯍꯦ ꯑꯩꯗꯤꯀꯣ ꯑꯗꯨꯝ ꯁ꯭ꯀꯨꯜ ꯀꯥꯔꯤꯉꯥꯏꯗꯒꯤ ꯑꯗꯨꯝ ꯑ ꯉꯟꯅ ꯇꯨꯝꯕꯗꯣ ꯍꯩꯅꯗꯦꯕ
ꯑꯥꯛ
ꯑꯣꯜꯒꯤ ꯐꯦꯃꯤꯂꯤꯅꯦ ꯍꯥꯏꯕ ꯇꯥꯔꯦ
ꯑꯣ ꯑꯣ ꯁꯤꯁꯇꯔ ꯍꯣꯏꯗꯤ ꯃꯩꯒ ꯂꯥꯛꯇ꯭ꯔꯤꯕꯣ ꯈꯣꯏꯗꯤ ꯃꯩ ꯂꯥꯛꯑꯦ
ꯑꯣ ꯂꯥꯛꯇ꯭ꯔꯤꯌꯦ ꯑꯈꯣꯏꯗꯗꯤ
ꯑꯣ ꯍꯣ ꯑꯈꯣꯏꯅ ꯍꯥꯜꯂꯦ ꯑꯗꯨꯗꯤ ꯃꯩꯁꯨ ꯂꯥꯛꯑꯦ
ꯑꯣ ꯗꯨꯗꯤ ꯌꯦꯡꯕ ꯇꯥꯔꯦꯅ ꯅꯪꯗꯤ
ꯑ ꯄꯨꯡꯁꯨ ꯀꯅꯣꯕꯨꯗꯤ ꯑ ꯄꯨꯡꯗꯤ ꯋꯥꯠꯂꯤꯅꯦ ꯁꯤꯁꯇ ꯉꯥꯏꯗꯣꯏꯁꯤ ꯄꯨꯡ ꯑꯃ ꯋꯥꯟ ꯑꯋꯥꯔ ꯍꯦꯟꯅ ꯋꯥꯠꯂꯤꯅꯦ ꯑꯗꯨ ꯗꯨꯅ ꯑꯩ ꯈꯪꯗꯦꯅ ꯌꯦꯡꯕꯕꯨ ꯉꯝꯒꯗ꯭ꯔ ꯇꯨꯝꯁꯨ ꯇꯨꯝꯅꯤꯡꯉꯛꯑꯕꯅꯦꯕꯀꯣ
ꯑ ꯗꯨꯝ ꯋꯥꯔꯤ ꯁꯥꯟꯅꯔꯁꯨ ꯅꯪꯗꯤ ꯇꯨꯝꯅꯤꯡꯉꯤꯗꯤ ꯑꯗꯨꯝ ꯇꯨꯝꯕ꯭ꯔꯥ
ꯋꯥꯔꯤ ꯁꯥꯟꯅꯔꯁꯨ ꯈꯪꯍꯧꯒꯦꯅꯦ ꯍꯦꯛꯇ ꯎꯏ ꯂꯩꯔꯝꯃꯒꯗꯤ ꯏꯆꯦꯗꯁꯨ ꯋꯥꯈꯜ ꯅꯨꯡꯉꯥꯏꯔꯣꯏꯗꯅ
ꯑꯥ ꯍ
ꯅꯠ ꯍꯥꯏꯗꯤ ꯑꯩꯅ ꯇꯨ ꯃꯣꯏꯅ ꯅꯥꯈꯣꯛꯑꯅꯤ ꯏꯆꯦꯅ ꯇꯥꯕ꯭ꯔꯣ ꯇꯥꯕ꯭ꯔꯣꯅ ꯇꯧꯅꯕ ꯗꯨꯗꯤ ꯏꯆꯦꯗꯁꯨ ꯑꯩ ꯅꯨꯡꯉꯥꯏ ꯗꯤꯁꯇꯞ ꯇꯧꯕ ꯑꯣꯏꯅ ꯊꯣꯛꯏꯗꯅ
ꯑ ꯀꯩꯁꯨ ꯇꯧꯗꯦꯗ ꯗꯨ ꯑꯩꯅ ꯍꯥꯏ ꯑꯩꯅ ꯍꯥꯡꯕꯗꯤ